ꯏꯀꯣ
ꯇꯥꯕ꯭ꯔꫭ
ꯑꯥ ꯇꯥꯏꯌꯦ ꯅꯪꯗꯤꯇꯥꯕ꯭ꯔꯥ ꯍꯥꯥ ꯀꯔꯤ ꯇꯧꯔ ꯂꯩꯕ꯭ꯔꯥ
ꯑꯥꯏꯔꯣ ꯍꯜꯂꯣ ꯇꯥꯠꯗ꯭ꯔꯕꯣ
ꯇꯥꯏꯌꯦ
ꯇꯥꯏꯀꯣ ꯎꯝ ꯑꯗꯣ ꯀꯔꯤ ꯇꯧꯔꯒ ꯂꯩꯕꯅꯣ ꯍꯥꯏꯕꯅꯤ
ꯅꯪꯗꯤ
ꯑꯩꯁꯨ ꯑꯗꯨꯝ ꯌꯨꯝꯗ ꯂꯩꯗ ꯀꯔꯤꯁꯨ ꯇꯧꯗꯦ ꯇꯛ ꯇꯥꯔꯕꯣ
ꯆꯥꯊꯣꯛꯈ꯭ꯔꯦ
ꯎꯝ ꯀꯔꯤ
ꯑꯗꯣ ꯅꯪ ꯉ ꯉꯔꯥꯡꯗꯣ ꯕꯣꯜ ꯌꯦꯡꯕ꯭ꯔꯣ
ꯎꯝ ꯌꯦꯡꯉꯦ ꯎꯝ ꯅꯪꯗꯤ ꯑꯩꯗꯤ
ꯌꯦꯡꯉꯦ ꯑꯩꯁꯨ ꯑꯗꯨ ꯑ ꯀꯣꯂꯣꯝꯕꯤꯌꯥꯒꯤꯁꯨ ꯑꯔꯖꯦꯟꯇꯤꯅꯥꯅꯤ ꯑꯥꯏꯗꯤꯦꯝ
ꯍꯥꯥ
ꯅꯪꯗꯤ ꯅꯪꯗꯤ
ꯑꯩꯗꯤ ꯁꯄꯣꯔꯠ ꯇꯧꯗꯦꯗ ꯑꯩꯅ ꯁꯞꯄꯣꯔꯠ ꯇꯧꯕ ꯌꯥꯎꯗꯦ ꯀꯊꯣꯛ
ꯅꯪꯁꯦ ꯊꯕꯛꯀꯨꯝꯕ ꯂꯩꯇ꯭ꯔꯣ ꯉꯁꯤꯁꯦ
ꯎꯝ ꯗꯨꯀꯥꯟꯗ ꯂꯩꯕꯅꯦ ꯑꯗꯨ ꯃꯤ ꯍꯧꯖꯤꯛ ꯄꯣꯠ ꯌꯦꯡꯅꯤꯡꯉꯥꯏꯗꯤ ꯂꯥꯛꯑꯗꯤ ꯂꯥꯛꯑꯦ
ꯑꯉꯥꯡꯁꯦ ꯗꯨꯀꯥꯟ ꯗꯨꯀꯥꯟ ꯑꯃ ꯐꯝꯕ꯭ꯔꯥ
ꯎꯝ
ꯑꯗꯨꯀꯣ
ꯍꯜꯂꯣ
ꯇꯥꯕ꯭ꯔꯣ ꯎꯝ ꯇꯥꯏꯀꯣ
ꯑꯝ
ꯅꯪ ꯈꯔ ꯅꯪ ꯈꯔ ꯕꯤ ꯕꯤꯖꯤ ꯇꯣ ꯇꯧꯕ꯭ꯔꯣ
ꯑ ꯌꯥꯔꯅꯦꯗ
ꯎꯝ ꯑꯗꯨꯝ ꯑ ꯗꯨꯀꯥꯟ ꯗꯨꯀꯥꯟ ꯄꯨꯡ ꯀꯌꯥ ꯐꯥꯎ ꯅꯪ ꯀꯩꯅꯣ ꯂꯥꯟꯗꯣꯏꯔꯥ
ꯑꯩꯈꯣꯏꯁꯦ ꯄꯨꯡ ꯃꯉꯥ ꯄꯨꯡ ꯃꯉꯥ ꯐꯥꯎ ꯍꯍꯟꯕ ꯎ
ꯑꯗꯨ ꯏ ꯑ ꯄꯨꯡ ꯀꯌꯥꯒꯨꯝꯗ ꯍꯥꯡꯗꯤ ꯍꯥꯡꯕ
ꯑꯩꯈꯣꯏ ꯇꯦꯟꯗꯒꯤ ꯃꯉꯥ ꯐꯥꯎ ꯗꯨꯀꯥꯟ ꯍꯥꯡꯉꯦ
ꯇꯜ ꯅꯪꯒꯤꯁꯦ ꯗꯨꯀꯥꯟ ꯍꯥꯏꯁꯦ ꯄꯣꯠꯒꯤꯔ ꯂꯥꯏꯛ ꯒꯣꯁꯔꯤꯒꯤꯔꯣ ꯐꯤꯒꯤꯔꯣ
ꯄꯣꯠ ꯆꯩꯩꯒꯨꯝꯕꯅꯦ ꯐ꯭ꯔꯤꯖꯀꯨꯝꯕ ꯕꯦꯇ꯭ꯔꯤꯒꯨꯝꯕ ꯇꯤꯚꯤꯒꯨꯝꯕ ꯑꯗꯨ ꯍꯣꯏ
ꯦꯜ
ꯁꯦ ꯎꯝ ꯑꯦꯟꯖꯤ ꯑꯣꯒꯤ ꯑꯣꯏꯕꯀꯣ
ꯑꯩꯁꯦ ꯑꯦꯟ ꯖꯤ ꯑꯣ ꯅꯣꯏꯒꯤ ꯅꯪ ꯊꯕꯛꯀꯨꯝꯕ ꯗꯨꯀꯥꯟꯗ ꯅꯠꯇꯕꯁꯨ ꯊꯕꯛꯒꯨꯝꯕ ꯇꯧꯕ꯭ꯔꯥ ꯑꯦꯟ ꯖꯤ ꯑꯣꯒꯨꯝꯕꯗ
ꯑ ꯑꯗꯨꯒꯨꯝꯕꯗꯤ ꯏ ꯇꯥꯎꯗꯦ
ꯑꯣꯥ ꯑꯗꯨ ꯁꯟꯗꯦ ꯈꯛꯇ ꯑꯣꯐꯅꯤꯀ ꯅꯣꯏꯒꯤꯗ ꯊꯕꯛꯁꯦ
ꯑꯩꯈꯣꯏꯒꯤ ꯊꯕꯛꯁꯦ ꯁꯟꯗꯦ ꯁꯟꯗꯦ ꯁꯗꯦꯒ ꯀ
ꯎꯝ
ꯐꯥꯔꯁ ꯁꯦꯇꯔꯗꯦꯗꯤ ꯁꯨꯇꯤ ꯅꯠꯇꯦ ꯁꯦꯀ ꯁꯦꯇꯔꯗꯦꯗꯤ ꯁꯤ ꯅꯦ ꯊꯥꯔꯠ ꯁꯇꯔꯗꯦꯁꯨ ꯁꯨꯇꯤꯅꯦ ꯑꯗꯨꯒ ꯂꯥꯁ ꯁꯠꯇꯔꯗꯦꯅ ꯑꯃꯨꯛ ꯁꯨꯇꯤ ꯄꯤꯗꯕꯀꯣ ꯗꯒꯤ
ꯎꯝ ꯑꯗꯨꯗꯤ ꯊꯥ ꯑꯃꯗ ꯇꯔꯨꯛ ꯑꯗꯨꯨꯒꯨꯝꯕꯥ ' '
ꯍꯣꯢ
ꯍꯥꯢꯗꯨꯗꯤ ꯅꯪ ꯁ꯭ꯋꯥꯢꯗ ꯑ ꯊꯕꯛ ꯇꯧꯕꯁꯦ ꯑ ꯀꯨꯢ
ꯑꯩꯣꯏ ꯀ ꯈꯔꯦꯅ ꯁꯤ ꯍ ꯃꯔꯤ ꯃꯉꯥꯗꯤ ꯁꯨꯔꯅꯤ
ꯁꯦꯂꯔꯤꯗꯤ ꯑꯥ ꯐꯥꯕ ꯃꯥꯂꯦꯀꯣ
ꯃꯦꯗꯥ
ꯑꯗꯨ ꯅꯪꯒꯤ ꯃꯇꯥꯝ ꯃꯇꯝ ꯌꯧꯗ꯭ꯔꯕꯣ ꯂꯨꯍꯣ ꯂꯨꯍꯣꯡꯅꯤꯡꯉꯥꯢ꯫
ꯑ ꯂꯨꯍꯣꯡ ꯔꯔꯣꯢꯅꯦ ꯁꯨꯃꯥꯢ ꯗꯨꯀꯥꯟꯗ ꯑꯗꯨꯝ ꯐꯝꯔꯒ ꯂꯩꯒꯅꯦ ꯅꯪꯗꯤ ꯅꯪꯒꯤ ꯃꯇꯝꯗꯤ ꯌꯥꯎꯗ꯭ꯔꯕ꯭ꯔꯣ
ꯑꯗꯨ ꯑꯣꯢꯔꯁꯨ ꯑꯩꯈꯣꯏꯗꯤ ꯅꯨꯄꯤꯗꯤ ꯃꯇꯝꯅꯗꯤ ꯐꯩ ꯑꯩꯈꯣꯏꯅ ꯃꯇꯝꯕꯨ ꯉꯥꯏꯅ ꯂꯩꯔꯗꯤ ꯀꯩꯅ ꯃꯇꯥꯝ ꯀꯩꯅ ꯇꯧꯕ ꯇꯧꯒꯗꯕꯅꯤ
ꯍꯣꯢ ꯗꯣ ꯅꯨꯄꯤꯒꯤ ꯅꯨꯄꯤꯒꯤꯁꯨ ꯃꯇꯝ ꯊꯦꯡꯕ ꯂꯩꯇꯦꯗ
ꯊꯤꯡꯕ ꯐꯩꯌꯦ ꯑꯗꯨ ꯑꯗꯨꯕꯨꯗꯤ ꯂꯩꯗꯤ ꯂꯩꯇꯦ ꯑꯗꯨ ꯑꯣꯏꯔ ꯁꯨ ꯃꯇꯝ ꯐꯖꯥ ꯐꯖꯥ ꯇꯧꯔꯗꯤ ꯑꯉꯥꯡꯁꯤꯡꯒꯤꯗꯃꯛꯇ ꯈꯜꯂꯒ ꯅꯠꯇ꯭ꯔꯒ ꯐꯦꯃ꯭ꯂꯤ ꯀꯩꯅꯣ ꯇꯧꯕꯤꯅꯤꯡꯉꯥꯢꯗꯣ
ꯑꯥ
ꯑꯗꯨꯒꯤ ꯋꯥꯅꯤꯗ
ꯅꯪꯁꯨ ꯅꯨꯄꯤ ꯊꯤꯔꯣꯅꯦ ꯑꯗꯨꯗꯤ
ꯀꯥꯟꯅ ꯍꯧꯅꯔꯦ
ꯅꯨꯄꯤ ꯊꯤꯔꯕ꯭ꯔꯣ
ꯌꯧꯗꯔ꯭ꯤꯌꯦ ꯀꯟꯅ ꯊꯤꯔꯤꯌꯦ
ꯑꯣ ꯑꯥ
ꯅꯪ ꯑꯥ ꯅꯪ ꯁꯦ ꯑꯥ ꯍꯣꯕꯤꯒꯨꯝꯕ ꯑꯥ ꯍꯥꯢꯗꯤ ꯅꯪꯖꯦ ꯈ꯭ꯋꯥꯢꯗꯒꯤ ꯑ ꯀꯤꯌꯥ ꯀꯤ ꯑ ꯀꯔꯤ ꯇꯧꯕ ꯄꯥꯝꯔꯤꯅꯣ ꯅꯪꯒꯤ ꯂꯥꯏꯐ ꯍꯣꯕꯤ ꯑꯃ
ꯅꯨꯄꯤ ꯍꯥꯏꯕꯁꯦ ' ' ꯑꯗꯨ ꯍꯨꯕꯤꯅꯦ ꯇꯨꯝꯔꯒ ꯐꯣꯟ ꯌꯦꯡꯕꯗꯨ
ꯑꯗꯨꯒ
ꯑꯗꯨꯒ ꯆꯥꯕ
ꯑꯗꯨꯒ
ꯑꯗꯨꯒ ꯂꯣꯢꯈꯔ꯭ꯦ
ꯃꯄꯥꯟ ꯃꯄꯥꯟ ꯆꯠ ꯃ ꯃ ꯃꯄꯥꯟ ꯆꯠꯄ ꯑꯦꯛꯁꯄ꯭ꯂꯣꯔ ꯇꯧꯕ ꯇ꯭ꯔꯦꯚ꯭ꯂꯤꯡ ꯇꯧꯕ ꯀꯦꯝꯄꯤꯡ ꯇꯧꯕ ꯅꯨꯡꯉꯥꯏꯇ꯭ꯔꯣ
ꯑꯗꯨꯒꯨꯝ ꯑꯦ
ꯑꯥꯎ ꯁꯤꯔ ꯆꯁꯤ ꯀꯔꯤꯕ
ꯅꯪꯒꯤ ꯍꯣꯕꯤꯗꯤ ꯀꯔꯤꯅꯣ
ꯑꯩꯒꯤ ꯍꯣꯕꯤ ꯏꯁ ꯑꯥ ꯑꯩꯗꯤ ꯃꯐꯝꯒꯨꯝꯕꯀꯣ ꯆꯠꯇꯕ ꯃꯐꯝ ꯆꯠꯇꯕ ꯑꯍꯥꯟꯕ ꯑꯣꯏꯅ ꯆꯠꯄ ꯃꯐꯝ ꯑꯗꯨꯅ ꯑꯗꯨ ꯅꯨꯡꯉꯥꯏꯌꯦ ꯑꯗꯨꯒ ꯍꯥꯢꯀꯤꯡꯒꯨꯝꯕ ꯆꯠꯄ ꯑꯗꯨ ꯂꯝꯄꯥꯛꯇ ꯑꯣꯏꯔꯁꯨ ꯍꯤꯜꯗ ꯑꯣꯏꯔꯁꯨ ꯑꯗꯨꯝ ꯃꯄꯟ ꯑ ꯆꯠꯇꯕ ꯃꯐꯝꯁꯤꯡ ꯆꯠꯄ ꯐꯤꯁꯤꯡꯒꯨꯝꯕ ꯇꯧꯕ ꯍꯟꯇꯤꯡꯒꯨꯝꯕꯁꯨꯅꯤ ꯑꯗꯨꯒ ꯄꯤꯛꯀꯅꯤꯛꯒꯨꯝꯕꯁꯨꯅꯤ ꯑꯗꯨꯒ ꯀꯦꯝꯄꯤꯡ ꯇꯧꯕ ꯑꯁꯤꯁꯤꯡꯁꯦ ꯑꯩ ꯂꯣꯏ ꯑ ꯀꯩꯅꯣ ꯄꯝꯃꯦ ꯑꯈꯣꯢ ꯑꯈꯣꯢ ꯆꯥꯛ ꯆꯥꯕꯁꯨ ꯑꯈꯣꯢ ꯀꯩꯅꯣ ꯌꯝ ꯆꯥꯅꯤꯡꯉꯦ ꯑꯗꯨ ꯑꯣꯢꯔꯁꯨꯑꯁꯨ ꯑꯗꯨ ꯁꯤꯡꯗꯤ ꯍꯣꯕꯤ ꯍꯥꯢꯌꯦ ꯍꯥꯢꯕꯗꯤ ꯀꯩꯅꯣꯗꯤ ꯀꯩꯅꯣꯅꯤꯅꯕꯀꯣ ꯇꯨꯝꯔꯒ ꯃꯨꯚꯤ ꯌꯦꯡꯕꯁꯨꯅꯤ ꯅꯨꯡꯗꯤ ꯅꯨꯡꯉꯥꯏꯌꯦ ꯑꯗꯨ ꯑꯣꯏꯔꯁꯨ ꯍꯣꯕꯤ ꯍꯣꯕꯤ ꯍꯥꯏꯗꯤ ꯌꯥꯏ ꯑꯩ ꯑꯩꯗꯤ ꯍꯥ ꯅꯪꯁꯦ ꯈꯔ ꯅꯪꯒꯤ ꯁꯥꯁꯨ ꯀꯩꯅꯣ ꯐꯦꯠ ꯑꯣꯏ ꯑꯣꯏꯔꯝꯃꯤꯀꯣ ꯅꯠꯇ꯭ꯔꯥ ꯇꯥꯕ꯭ꯔꯥ ꯍꯜꯂꯣ ꯑꯗꯨ ꯑꯩꯅ ꯍꯥꯢꯕꯗꯤꯀꯣ ꯅꯪꯁꯦ ꯎꯝ ꯑꯩꯅ ꯍꯥꯢꯕꯗꯤ ꯅꯪꯁꯦ ꯆꯥꯕꯗ ꯀꯩꯅꯣ ꯇꯧꯕ ꯃꯥꯜꯂꯦꯕ ꯍꯥꯏꯗꯤ ꯑ ꯀꯔꯤ ꯍꯥꯏꯅꯤ ꯑꯩꯁꯨ ꯎꯝ ꯐꯨꯗꯤ ꯇꯥꯏꯞꯅꯤꯕ ꯑꯩꯁꯨ ꯌꯥꯝꯅ ꯀꯩꯅꯣ ꯇꯧꯕ ꯃꯤꯅꯤꯕ ꯑꯗꯣ ꯎꯝ